ꯃꯈꯣꯟ ꯇꯥꯗꯕ ꯀꯨꯏꯔꯦꯅ ꯀꯣꯜ ꯇꯧꯔꯛꯏꯅꯤꯅꯦ꯫
ꯑꯩꯁꯨ ꯇꯥꯗꯕ ꯀꯨꯏꯔꯕ ꯑꯃ ꯀꯣꯜ ꯇꯧꯔꯛꯑꯦꯅ ꯉꯛꯎꯔꯤꯅꯤꯅꯦ꯫
ꯎꯝ ꯀꯩꯅꯣ ꯇꯧꯔꯕꯅ ꯍꯪꯒꯦ ꯇꯧꯕꯅꯤꯅꯦ꯫ ꯍꯧꯖꯤꯛ ꯀꯥꯟꯁꯤꯕꯣ ꯅꯣꯏꯔꯣꯝꯒꯤ ꯂꯧ ꯁꯤꯡꯒ ꯇꯧꯅꯔꯕꯣ?
ꯑꯥ ꯂꯧꯁꯤꯡ ꯂꯣꯏꯅꯔꯛꯑꯦ꯫
ꯐꯥꯔꯦꯅꯦ ꯀꯩꯅꯣ ꯇꯧꯕꯅꯤꯅꯦ ꯑꯩꯈꯣꯏꯗꯤꯅꯦ ꯏꯁꯤꯡꯁꯦ ꯂꯩꯇꯗꯅ ꯍꯟꯗꯛꯇꯤꯅꯦ ꯂꯧꯁꯦ ꯍꯨꯟꯕ ꯈꯣꯠꯄ ꯌꯥꯗꯗꯅ ꯑꯗꯨꯝ ꯂꯩꯔꯦꯕ꯫
ꯑꯣ ꯑꯩꯈꯣꯏꯒꯤꯗꯤꯅꯦ ꯑꯉꯟ ꯐꯧ ꯂꯣꯛꯄꯗꯣ ꯑꯗꯨ ꯗꯨ ꯍꯟꯗꯛ ꯂꯣꯛꯈꯤꯗ ꯉꯥꯏꯔꯤꯌꯦ꯫
ꯑꯣ ꯑꯅꯤꯔꯛ ꯆꯥꯕꯤ ꯇꯧꯕ꯭ꯔꯣ ꯅꯣꯏꯒꯤꯁꯤꯅ꯫
ꯑꯥ ꯇꯧꯋꯦ꯫
ꯑꯣ ꯑꯩꯈꯣꯏꯗꯤꯅꯦ ꯑꯅꯤꯔꯛꯇꯤ ꯂꯥꯏꯔꯅꯦ ꯑꯃꯨꯛ ꯁꯤꯐꯧ ꯂꯩꯄꯣꯠꯇꯦꯀꯣ꯫ ꯑꯗꯣꯏꯁꯨꯅꯦ ꯑꯥ__ ꯂꯩꯇ꯭ꯔꯁꯨ ꯂꯩꯇꯅ ꯑꯗꯨꯝ ꯇꯧꯁꯜꯂꯒꯦꯅ ꯇꯧꯔꯤ ꯀꯥꯟꯁꯤꯗꯅꯦ__ ꯈꯨꯠꯂꯪ ꯀꯩꯀꯥꯗꯣ ꯈꯔ ꯍꯥꯏꯅꯔꯒ ꯈꯣꯠꯂꯒ ꯊꯝꯕꯅꯦ ꯑꯗꯨꯒꯅꯦ ꯑꯁꯪꯒ__ ꯁꯪꯗꯦꯒ ꯇꯧꯅꯕꯗꯅꯦ ꯆꯤꯁꯜꯂꯛꯑ ꯀꯥꯟꯁꯤꯗꯅꯦ ꯂꯣꯏꯅ__ ꯈꯩꯗꯣꯛꯅꯔꯛꯄ ꯑꯗꯨꯏꯅꯦ ꯑꯩꯅꯅꯦ ꯅꯣꯏꯔꯣꯝꯗꯤ ꯉꯟꯒꯟꯕꯅꯤ ꯂꯣꯏꯔꯗꯤ__ ꯀꯩꯅꯣ ꯇꯧꯒꯦ ꯈꯨꯂꯪꯒꯗꯣ ꯂꯩꯒꯗ꯭ꯔꯥ ꯅꯪꯉꯣꯟꯗ ꯑꯝꯇ ꯍꯪꯒꯦꯅꯅꯦ__
ꯎꯝ꯫ ꯈꯨꯂꯪꯗꯣ ꯑꯩꯅ ꯍꯥꯏꯐꯦꯠ ꯍꯪꯕꯤꯗꯩꯔ ꯍꯪꯗ꯭ꯔꯗꯤ ꯌꯥꯔꯣꯏꯕꯨ ꯍꯧꯖꯤꯛ__ ꯇꯤ ꯑꯩ ꯍꯥꯏꯕ ꯉꯝꯗꯦꯕꯀꯣ ꯑꯩꯅ__ ꯀꯅꯥ ꯍꯥꯏꯗꯤ ꯈꯨꯂꯪ ꯂꯧꯅꯤꯡꯕ ꯂꯩꯕ꯭ꯔꯥ__ ꯈꯣꯠꯄ꯭ꯔꯥꯒꯥꯏꯅ ꯍꯪꯉꯒ ꯃꯔꯣꯟꯗꯣ ꯍꯥꯏꯔꯛꯇ꯭ꯔꯗꯤ ꯌꯥꯔꯣꯏ꯫
ꯑꯣ ꯍꯧꯖꯤꯛꯀꯥꯟꯁꯤꯗꯤꯅꯦ ꯑ ꯃꯤꯠ__ ꯆꯤꯟꯅ ꯀꯩꯅ ꯐꯅ ꯁꯤꯜꯂꯦ ꯍꯥꯏꯕꯩ ꯋꯥꯅꯤ__ ꯑꯈꯨꯞ ꯑꯇꯥ ꯀꯥꯆꯤꯟ ꯀꯣꯏꯌꯥꯗꯗꯤ ꯃꯤꯅ ꯇꯧꯗꯗꯤ ꯌꯥꯗꯕ ꯃꯌꯥꯝ ꯑꯃ ꯂꯩꯕꯅꯤꯅꯅꯦ__ ꯈꯨꯂꯪ ꯃꯉꯥ ꯇꯔꯥ ꯑꯇꯪ ꯊꯥꯗꯅꯤꯡꯕ ꯑꯩꯁꯦ ꯑꯗꯨꯒꯤꯅꯦ ꯁꯣꯝꯗ ꯍꯥꯏꯅꯕꯅꯦ꯫ ꯑꯗꯨꯒꯅꯦ ꯆꯦꯛ ꯆꯦꯁꯤꯜꯂꯛꯑꯒ ꯆꯤꯠ ꯍꯥꯏꯗꯣꯔꯛꯑꯕ ꯂꯣꯏꯅ ꯑꯗꯨ ꯑꯩꯁꯦ__ ꯇꯧꯗꯗꯤ ꯌꯥꯗꯅꯤꯅꯅꯦ ꯃꯇꯝ ꯍꯦꯟꯗꯣꯛꯈ꯭ꯔꯗꯤ ꯂꯧ ꯍꯥꯏꯁꯤꯗꯤ ꯑꯩꯅ ꯇꯧꯅꯤꯡ ꯀꯥꯟꯗ ꯏꯁꯤꯡ ꯅꯨꯡꯁꯤꯡ__ ꯍꯥꯏꯕ ꯑꯃꯖꯨ ꯂꯩꯕꯅꯤꯅꯅꯦ ꯏꯁꯤꯡꯅ ꯃꯔꯣ ꯑꯃ ꯅꯨꯡꯉꯥꯏꯇꯕꯅꯦ꯫
ꯍꯣꯏ꯫ ꯆꯨꯝꯃꯤꯅꯦ ꯑꯗꯨꯁꯨ ꯑꯗꯣ ꯑꯩꯈꯣꯏꯒꯤ ꯑꯉꯟꯐꯧ ꯍꯟꯇꯛ ꯌꯩꯒꯤꯕꯗꯣ__
ꯑꯥ꯫
ꯑꯗꯨꯖꯨ ꯑ ꯕꯣꯔꯥ ꯀꯨꯟꯊ꯭ꯔꯥꯃꯨꯛꯇꯤ ꯍꯥꯞꯄꯦ꯫
ꯌꯥꯝ ꯐꯩꯌꯦ ꯅꯣꯏꯒꯤꯗꯤ ꯌꯧꯅꯦ ꯏꯁꯤꯡ ꯃꯥꯏꯁꯤꯡ ꯅꯨꯡꯉꯥꯏꯕꯅꯤꯅꯅꯦ ꯅꯣꯏꯒꯤꯗꯤ ꯐꯩꯌꯦ ꯅꯣꯏꯔꯣꯝꯒꯤꯗꯤ__ ꯁꯦꯝꯕꯤ ꯁꯥꯕꯤꯅꯕꯁꯨ ꯐꯔꯕꯅꯤꯅꯥ__ ꯑꯐꯕ ꯃꯤꯌꯨꯠ ꯈꯟꯕ ꯍꯥꯏꯁꯦ ꯀꯥꯟꯅꯕꯖꯥꯠꯅꯦ ꯅꯣꯏꯔꯣꯝꯒꯤꯗꯤ ꯈꯔ ꯁꯦꯝꯃꯦ ꯑꯩꯈꯣꯏꯔꯣꯝꯗꯩꯗꯤ ꯅꯠꯇ꯭ꯔꯥ ꯑꯗꯨꯅ__ ꯗ꯭ꯔꯦꯟ ꯅꯨꯡ ꯐꯔꯕꯅꯤꯅ ꯏꯁꯤꯡ ꯃꯥꯏꯁꯤꯡꯗꯣ ꯐꯔꯦ ꯑꯗꯨꯅ ꯅꯣꯏꯗꯤ ꯂꯧꯒꯁꯦ ꯑꯅꯤꯔꯛ__ ꯆꯥꯗꯅ ꯈꯣꯏꯅ ꯑꯃꯨꯛ ꯐꯥꯎꯕ ꯑꯣꯏꯗ꯭ꯔꯦ ꯁ꯭ꯋꯥꯏꯗ꯫
ꯃꯥꯅꯤ ꯃꯥꯅꯦ ꯑꯩꯈꯣꯏꯗꯤꯅꯦ ꯀꯦꯅꯦꯜꯗꯣ ꯐꯖꯅ ꯂꯩꯕ ꯀꯦꯅꯦꯜꯗꯨꯗ__ ꯅꯣꯡ ꯏꯁꯤꯡ ꯅꯣꯡ ꯆꯨꯕ ꯈꯣꯠꯄꯗ ꯑꯗꯨꯗ ꯇꯨꯡꯉꯒ ꯂꯩꯍꯧꯔꯕꯅꯤꯅ__
ꯑꯥ꯫
ꯏꯁꯤꯡ ꯋꯥꯠꯂꯛꯑꯀꯥꯟꯗ ꯄ ꯇꯣꯂꯨꯒꯨꯝꯕ ꯇꯧꯔꯒ ꯆꯤꯡꯉꯒ__
ꯑꯗꯨꯝ ꯆꯥꯏꯔꯦꯗꯅ
ꯑꯥ
ꯍꯣꯏ ꯑꯗꯣ ꯀꯦꯅꯦꯜ ꯃꯅꯥꯛ ꯂꯥꯞꯄ ꯈꯔꯗꯤ ꯑꯗꯨꯝ ꯋꯥꯔꯤꯄꯣꯠꯅꯤꯗ ꯑꯩꯈꯣꯏꯗꯕꯨ ꯀꯦꯅꯦꯟ ꯃꯅꯥꯛꯇ ꯅꯛꯄꯒꯤ ꯂꯧꯗꯣ ꯑꯗꯨ ꯑꯣꯏꯍꯧꯕꯒꯤ ꯐꯕ ꯋꯥꯅꯤ
ꯑꯥ ꯃꯇꯥ ꯆꯥꯔꯦꯕ ꯅꯣꯏꯒꯤꯗꯣ
ꯎꯝ
ꯑꯗꯣ ꯅꯣꯏꯒꯤꯅꯦ ꯑꯗꯨꯃꯥꯏꯅ ꯑꯅꯤꯔꯛꯀ ꯍꯨꯟꯕꯁꯦ ꯑꯩꯈꯣꯏꯒꯤꯅꯦ ꯅꯣꯔꯃꯦꯜ ꯁꯨꯝ ꯃꯌꯥꯝꯅ ꯍꯥꯟꯅꯗꯒꯤ ꯑꯗꯨꯝ ꯊꯥꯅꯔꯛꯄꯁꯤꯅ ꯍꯨꯟꯕ꯭ꯔꯥ ꯑꯅꯧꯕ ꯂꯧ ꯑꯦ ꯐꯧ ꯃꯔꯨꯒꯨꯝꯕꯁꯦ ꯂꯣꯏ ꯑꯅꯧꯕ ꯑꯣꯏꯅ ꯇꯧꯔꯒ ꯍꯨꯟꯕ꯭ꯔ‌ꯣ
ꯑꯩꯈꯣꯏꯗꯤꯅꯦ ꯑ ꯐꯩꯗꯣꯝ ꯑꯃꯒꯨꯝꯕꯗ ꯍꯥꯟꯅ ꯍꯨꯜꯂꯦꯗꯅ
ꯑꯥ
ꯑꯗꯨꯗꯨꯒ ꯆꯥꯎꯔꯒ ꯑꯃꯨꯛ ꯂꯤꯡꯊꯣꯛꯄꯤꯗꯣ
ꯑꯥ
ꯑꯗꯨꯃꯥꯏꯅ ꯇꯧꯋꯦ ꯅꯣꯏꯗꯤ ꯀꯃꯥꯏꯅ ꯇꯧꯒꯦ
ꯑꯣ ꯑꯦ ꯆꯍꯤ ꯆꯍꯤꯒꯤꯀꯣ ꯑꯗꯨꯝꯅꯦ ꯍꯦꯛ ꯍꯨꯟꯖꯟꯕꯁꯨ ꯍꯦꯛ ꯌꯥꯎꯏ ꯂꯤꯡꯕꯁꯨ ꯑꯗꯨ ꯌꯥꯎꯋ ꯒ꯭ꯌꯥꯟ ꯃꯦꯟꯒ ꯇꯥꯄꯣꯠꯇꯗ ꯑꯗꯨꯝ ꯆꯍꯤ ꯆꯍꯤꯒꯤ ꯏꯁꯤꯡ ꯃꯥꯏꯁꯤꯡꯗꯨꯒꯤ ꯃꯇꯝꯗꯨ ꯃꯑꯣꯡ ꯌꯦꯡꯉꯒꯅꯦ ꯑꯗꯒꯤ ꯑꯗꯨꯃꯥꯏꯅ ꯑꯃꯨꯛ ꯊꯥꯗꯣꯛꯑꯒ ꯂꯤꯡꯉꯒ ꯂꯩꯕꯁꯦ ꯈꯔ ꯊꯦꯡꯕ ꯆꯍꯤꯗꯗꯤ ꯅꯪꯗꯦꯕꯀꯣ ꯑꯗꯨꯅ ꯍꯦꯛ ꯈꯛꯇꯅꯦ ꯍꯨꯟꯖꯤꯟꯕꯁꯨ ꯌꯥꯎꯏꯤ ꯑꯗꯒꯤ ꯑꯗꯨꯝ ꯆꯞꯅ ꯇꯧꯔꯒꯅꯦ ꯅꯦꯅꯥ ꯇꯥꯅ ꯇꯧꯕꯁꯨ ꯍꯦꯛ ꯌꯥꯎꯋꯤ ꯒ꯭ꯌꯥꯟ ꯃꯤꯡꯒ ꯇꯥꯕꯄꯣꯠꯇ‌ꯦꯗ
ꯍꯣꯏꯗ ꯑꯗꯨꯁꯨ ꯌꯥꯗꯦ ꯑꯩꯈꯣꯏꯁꯨ ꯑꯗꯨꯃꯥꯏꯅ ꯇꯧꯕ ꯌꯥꯎꯋꯦ ꯌꯥꯎꯕꯗꯣ ꯍꯥꯏ ꯍꯥꯏꯗꯤ ꯀꯨꯡꯕ ꯂꯟꯕꯗꯣ ꯒ꯭ꯌꯥꯟ ꯃꯦꯟ ꯇꯥꯗꯕꯅꯤꯅ ꯐꯣꯠꯄ ꯈꯣꯠꯄ ꯃꯤꯗꯣ ꯃꯌꯥꯝ ꯑꯃꯨꯛ ꯆꯪꯉꯤꯗꯅ ꯂꯤꯡꯕ ꯍꯥꯏꯔꯗꯤ ꯎꯝ ꯐꯧ ꯂꯧꯍꯣꯟꯗ‌ꯣ ꯐꯣꯏꯔ ꯃꯇꯨꯡꯗ ꯂꯤꯡꯕꯗꯨꯗꯤ ꯑꯗꯨꯝ ꯇꯦꯛ ꯇꯦꯛ ꯈꯨꯂꯪ ꯈꯔ ꯇꯧꯔꯒ ꯂꯤꯡꯕꯗꯣ ꯑꯗꯨꯝ ꯌꯥꯏꯑ‌ꯦꯕ
ꯑꯣ ꯑꯣ
ꯐꯣꯠꯄ ꯈꯣꯠꯄꯗꯨꯗꯤ ꯑꯃꯨꯛ ꯁꯨꯝ ꯑꯩꯈꯣꯏꯗ ꯅꯨꯡꯉꯥꯏꯖꯗꯕ ꯍꯥꯏꯇꯥꯔꯦ ꯑꯩꯈꯣꯏꯅ ꯑꯗꯨꯒꯤ ꯑꯅꯝꯕꯅ ꯂꯤꯡꯕꯔꯣꯝꯗ ꯑꯣꯏꯅ ꯆꯠꯂꯦ
ꯐꯩꯌꯦ ꯑꯗꯨꯅꯕꯨꯗꯤꯅꯦ ꯆꯥꯡ ꯃꯥꯟꯅꯅꯁꯨ ꯇꯧꯍꯧꯔꯦ ꯑꯗꯨꯏ ꯃꯊꯛꯇ ꯃꯈꯣꯡ ꯀꯩꯀꯥꯗꯣ ꯁꯤꯠ ꯅꯥꯜꯂꯕꯅꯤꯅ ꯅꯥꯄꯤ ꯀꯩꯀꯥ ꯍꯧꯕꯒꯤ ꯆꯥꯡꯁꯨ ꯌꯥꯝ ꯍꯟꯊꯔꯗ꯭ꯔꯅꯦꯀꯣ ꯑꯩꯈꯣꯏꯒꯤ ꯖꯣꯔ ꯍꯦꯠꯇ ꯍꯨꯟꯖꯟꯕꯁꯤꯗꯤꯅꯦ ꯑꯗꯨꯝ ꯑꯁ ꯍꯪꯇꯧ ꯇꯧꯁꯟꯕꯩ ꯋꯥꯅꯤꯗ ꯀꯩꯅꯣ ꯇꯧꯔꯤ ꯄꯣꯠꯅꯤ ꯅꯥꯄꯤꯒꯁꯦ ꯌꯥꯝ ꯀꯨꯡꯉꯦꯕ ꯐꯩꯌꯦ ꯅꯣꯏꯒꯤꯗꯨꯅꯕꯨ ꯉꯝꯗꯕꯒꯤ ꯋꯥꯅꯦ
ꯍꯣꯏ
ꯑꯗꯨꯅꯦ ꯑꯩꯅꯅꯦ ꯅꯣꯏꯔꯣꯝꯗꯤ ꯂꯧ ꯁꯤꯡ ꯁꯨꯕ ꯀꯟꯕꯅꯤꯅꯅꯦ ꯅꯪꯉꯣꯟꯗ ꯍꯪꯉꯗꯤ ꯁꯣꯏꯔꯔꯣꯏ ꯅꯪꯅ ꯍꯌꯦꯡꯒꯨꯝꯕ ꯍꯦꯛ ꯁꯪꯀꯥꯟꯗ ꯉꯥꯏꯍꯥꯛ ꯅꯨꯡꯊꯤꯜ ꯂꯩꯀꯥꯏꯗ ꯍꯪ ꯏꯔꯛꯑꯣ ꯌꯥꯝ ꯂꯥꯞꯄꯁꯨ ꯅꯠꯇꯕꯅꯤꯅ ꯑꯗꯨꯝ ꯒꯥꯔꯤ ꯅꯨꯡꯗꯤ ꯇꯧꯔꯒ ꯂꯧꯊꯣꯛ ꯂꯧꯁꯤꯟ ꯇꯧꯔꯒ ꯑꯗꯨꯝ ꯂꯥꯛꯄꯤꯌꯣ ꯌꯥꯅꯤꯗꯅ
ꯍꯣꯏ ꯌꯥꯅꯤ ꯌꯥꯅꯤ ꯍꯣꯏ ꯗꯔꯀꯥꯔ ꯑꯣꯏꯕ ꯃꯌꯥꯝ ꯂꯩꯔꯝꯒꯅꯤ ꯍꯥꯏꯗꯤ ꯎꯝ ꯈꯨꯂꯪꯒꯨꯝꯕ ꯍꯧꯖꯤꯛ ꯤ ꯑꯩꯈꯣꯏꯔꯣꯝꯒꯤꯗꯤ ꯑꯃꯨꯛ ꯈꯤꯇꯪ ꯂꯣꯏꯁꯟꯅꯔꯛꯄꯒꯤ ꯃꯇꯥꯡ ꯍꯥꯏꯗꯤ ꯑꯣꯏꯔꯦꯗꯅ
ꯑꯥ
ꯑꯗꯨꯗꯨꯒꯤ ꯈꯨꯂꯪꯒꯨꯝꯕ ꯐꯪꯗꯕ ꯑꯗꯨꯃꯥꯏꯅ ꯂꯩꯔꯝꯒꯅꯤ ꯑꯗꯣ ꯑꯩ ꯍꯪꯗꯤ ꯍꯪꯕꯤꯒꯦ ꯐꯣꯟꯒꯨꯝꯕ ꯇꯧꯔꯒ ꯍꯥꯟꯅ ꯍꯪꯉꯨꯔꯣ ꯅꯠꯇ꯭ꯔꯒ ꯍꯌꯦꯡ ꯑꯗꯨꯝ ꯆꯠꯂꯒ ꯑꯣꯏꯅ ꯍꯪꯉꯨꯔꯣ
ꯄꯨꯡꯒ ꯊꯦꯡꯉꯦ ꯍꯪꯉꯨꯔꯅꯨ ꯍꯌꯦꯡꯅꯦ ꯅꯪ ꯁꯪꯕ ꯀꯥꯟꯗ ꯑꯗꯨꯝ ꯍꯦꯛꯇ ꯍꯪꯉꯛꯑꯣ ꯑꯩ ꯑꯗꯨꯒꯤꯒ ꯅꯠꯇꯦ ꯑꯗꯨꯝꯅꯦ ꯅꯨꯡꯗꯥꯡ ꯋꯥꯏꯔ ꯅꯨꯡꯗꯥꯡꯒꯤ ꯆꯥꯛ ꯏꯁꯤꯡ ꯊꯣꯛꯣꯂꯛꯄꯩꯁꯤꯗꯅꯦ ꯆꯪꯖꯨ ꯊꯕꯛ ꯏꯈꯥꯡ ꯂꯣꯏꯔꯝꯃꯅꯤꯅ ꯑꯩ ꯅꯤꯡꯁꯤꯡꯉꯛꯇꯅ ꯇꯧꯔꯛꯏꯅꯤ ꯉꯜꯂꯗꯤ ꯆꯤꯜꯂꯤꯗꯅ ꯅꯣꯏꯁꯨ ꯉꯥꯏꯔꯦ ꯑꯩꯈꯣꯏꯁꯨ ꯉꯥꯏꯔꯦ ꯊꯕꯛꯄꯨ ꯂꯣꯏꯁꯤꯟꯒꯗ꯭ꯔꯥ ꯈꯣꯠꯀꯗ꯭ꯔꯥ ꯍꯦꯛꯇ ꯐꯔ ꯇꯥꯏꯌꯦꯕ ꯆꯥꯛ ꯏꯁꯤꯡ ꯃꯇꯝꯗꯗꯤꯀꯣ
ꯃꯥꯅꯤ ꯃꯥꯅꯦ ꯑꯁ ꯑꯩꯁꯨꯨꯅꯦ ꯁꯨꯡꯁꯪ ꯁꯪꯗꯕꯅꯦꯕ ꯂꯧꯗ ꯆꯠꯅꯕ ꯈꯣꯠꯅꯕꯗ ꯌꯥꯍꯧꯔꯛꯄꯒ ꯆꯥꯛ ꯏꯁꯤꯡ ꯂꯣꯏꯔꯒ ꯂꯧꯗ ꯑꯃꯨꯛ ꯆꯠꯂꯅꯤ ꯅꯨꯃꯤꯠ ꯇꯥꯔꯒ ꯀꯥꯔꯛꯑꯅꯤ ꯑꯗꯨꯒ ꯑꯁ ꯏꯁꯥ ꯌꯨꯒ ꯄꯨꯡꯇꯦꯛ ꯇꯦꯛꯑꯄꯣꯟꯅꯤꯗ ꯂꯧꯏ ꯍꯧ ꯎꯗꯕ ꯌꯥꯗꯕꯅꯤꯅ ꯎꯗ꯭ꯔꯗꯤ ꯀꯥꯏꯗꯒꯤ ꯆꯥꯅꯤ
ꯏꯁ ꯎꯕꯅ ꯐꯩꯕꯃ ꯋꯥꯠꯆꯔꯁꯨꯅꯦ ꯍꯧꯖꯤꯛ ꯃꯇꯝꯅ ꯈꯔ ꯑꯩꯈꯣꯏ ꯇꯧꯔꯤꯁꯤꯅꯤ ꯑꯥ ꯎꯝ ꯍꯧꯖꯤꯛꯇ ꯀꯩꯅꯝ ꯇꯧꯔꯝꯗꯕꯗꯣ ꯉꯍꯜꯂꯦꯒ ꯕ꯭ꯂꯣꯀꯦꯠ ꯇꯧꯔꯦ ꯆꯦꯡ ꯈꯪꯗ꯭ꯔꯦ ꯑꯗꯨ ꯈꯪꯗ꯭ꯔꯦꯅ ꯇꯧꯔꯤꯁꯤ ꯁꯤꯗꯗꯤꯅꯦ ꯆꯥꯛ ꯍꯥꯏꯗꯣ ꯂꯩꯔꯗꯤꯅꯦ ꯑꯇꯩ ꯀꯩꯝ ꯐꯪꯗ꯭ꯔꯁꯨ ꯌꯥꯏ ꯑꯗꯨꯅꯅꯦ ꯍꯥ ꯊꯝꯖꯤꯟꯕꯗꯤ ꯎꯝ ꯆꯥꯅꯅꯤꯡꯉꯥꯏꯁꯦ ꯋꯥꯠꯇꯅ ꯊꯝꯖꯤꯟꯕ ꯊꯝꯖꯤꯟꯗꯕ ꯌꯥꯗꯦ ꯑꯇꯩ ꯂꯩ ꯂꯩꯇꯕ
ꯆꯦꯡꯗꯣ ꯋꯥꯟꯗ꯭ꯔꯗꯤ ꯈꯤꯇꯪ ꯐꯩꯗꯅꯥ
ꯍꯣꯏ ꯍꯣꯏ ꯅꯣꯏꯒꯤ ꯀꯩꯅꯣꯒꯗꯤ ꯇꯧꯗ꯭ꯔꯕꯣ ꯎꯝ ꯅꯪ ꯅꯍꯥꯋꯥꯏ ꯍꯤꯡꯈꯣꯟꯒ ꯀꯣꯏꯕꯗꯨꯗꯤ ꯀꯣꯏꯗ꯭ꯔꯕꯣ ꯂꯧ ꯑꯅꯤꯔꯛ ꯆꯥꯕꯤ ꯑꯣꯏꯅ ꯇꯧꯔꯕꯅꯤꯅ
ꯍꯤꯡꯈꯣꯟꯖꯨ ꯑꯗꯨꯝ ꯑꯗꯨꯝ ꯊꯥꯔꯤ ꯀꯔꯤ ꯀꯔꯤꯅꯣ ꯈꯔ ꯆꯥꯕ ꯌꯥꯕ ꯏꯟꯖꯥꯡ ꯅꯨꯡꯖꯥꯡ ꯃꯇꯝ ꯃꯇꯝꯒꯤ ꯑꯗꯨꯝ ꯈꯔ ꯍꯧꯖꯤꯛꯇꯤ ꯀꯥꯂꯦꯟꯅꯤꯅ ꯁꯧꯒ꯭ꯔꯤꯒꯨꯝꯕꯥ ꯍꯋꯥꯏꯒꯨꯝꯕ ꯑꯗꯨꯝ ꯂꯩꯔꯤ ꯈꯔ ꯊꯥꯔꯤ
ꯌꯣꯟꯅꯕꯒꯗꯤ ꯊꯥꯗ꯭ꯔꯕꯣ ꯅꯣꯏ ꯆꯥꯅꯕ ꯈꯛꯇꯪ ꯊꯥꯔ ꯇꯣꯛꯑꯕ꯭ꯔꯣ
ꯁꯤ ꯌꯣꯟꯅꯕꯒ ꯊꯥꯕ ꯉꯝꯗ꯭ꯔꯦꯗ ꯑꯥ ꯑꯂꯨ ꯊꯥꯔꯝꯃꯦ ꯑꯂꯨ ꯑꯈꯣꯏꯒꯤ ꯌꯨꯝ ꯃꯃꯥꯡꯗ ꯂꯧ ꯃꯆꯥ ꯑꯃ ꯂꯩ ꯇ ꯂꯩꯗꯅ ꯂꯧꯒꯤ ꯇꯥꯏꯞꯇ ꯍꯤꯡꯒꯣꯟꯗꯣ
ꯎꯝ ꯎꯝ
ꯑꯗꯨꯗ ꯑꯂꯨꯗꯣ ꯃꯄꯥꯛꯇꯨꯃ ꯊꯥꯔꯝꯃꯦ ꯑꯗꯨꯒꯅꯦ ꯅꯣꯡ ꯀꯟꯅ ꯆꯨꯁꯤ ꯊꯕ ꯂꯦꯟꯒ ꯇꯥꯈꯤꯕ ꯃꯇꯝꯗꯣ ꯑꯗꯨꯗ ꯂꯣꯏꯅ ꯐꯨꯊꯗꯅꯅꯦ ꯑꯂꯨꯒꯗꯣ ꯐꯖꯅ ꯌꯣꯟꯅꯕꯒ ꯑꯝꯇ ꯀꯩꯅꯣ ꯇꯧꯕ ꯉꯝꯍꯧꯗ꯭ꯔꯦ
ꯑꯣ
ꯑꯗꯨꯏ ꯃꯇꯨꯡꯗꯒꯤ ꯀꯥꯕꯛ ꯀꯥꯕꯛ ꯌꯥꯟꯊꯠꯂꯒ ꯍꯋꯥꯏ ꯅꯨꯡꯌꯥꯏ ꯈꯔ ꯊꯥꯖꯟꯕꯗꯣ ꯑꯗꯨꯗꯒꯤ ꯌꯣꯟꯅꯕꯒ ꯊꯥꯕ ꯉꯝꯗ꯭ꯔꯦ
ꯑꯣ ꯗꯥꯎ ꯌꯥꯗꯤꯅꯦ ꯅꯣꯏ ꯃꯤ ꯀꯩꯁꯨ ꯅꯠꯇ꯭ꯔꯗꯤꯅꯦ ꯑꯗꯨꯃꯥꯏꯅ ꯍꯟꯗꯛꯇꯤ ꯑꯂꯨꯒ ꯄꯣꯠ ꯆꯩꯒ ꯄꯣꯇꯥꯡ ꯆꯩꯇꯥꯡ ꯇꯧꯕꯅꯤꯅꯅꯦ ꯑꯁ ꯃꯤ ꯄꯩꯁꯥ ꯌꯥꯝ ꯐꯪꯅꯍꯧꯋꯤꯍꯦ ꯑꯥ ꯑꯉꯟꯕꯒꯩꯗꯤ ꯅꯣꯏ ꯈꯤꯇꯪ ꯅꯣꯡ ꯅꯪꯒꯔ꯭ꯥꯕꯅꯤꯅ ꯄꯩꯁꯥꯒ ꯁꯦꯟꯖꯥꯐꯝ ꯈꯪꯉꯝꯃꯔꯣꯏ
ꯑꯗꯨꯅꯦ ꯑꯈꯣꯏꯒꯤ ꯆꯥꯅꯕ ꯈꯇꯪ ꯍꯥꯏꯗꯤ ꯑꯂꯨꯗꯣ ꯃꯄꯨꯡ ꯐꯥꯗ꯭ꯔꯤꯉꯩꯗꯨꯗ ꯗꯨꯃꯥꯏꯅ ꯇꯧꯁꯜꯂꯛꯑꯕꯅꯤꯅ ꯄꯨꯝꯒꯤꯗ꯭ꯔꯥꯅ ꯈꯟꯕꯒꯤ ꯑꯗꯨꯝ ꯅꯧꯔꯤꯉꯩꯗ ꯇꯥꯟꯊꯣꯛꯈ꯭ꯔꯦꯕ ꯇꯥꯟꯊꯣꯛꯈ꯭ꯔꯕꯅꯤꯅ ꯎꯝ ꯍꯥꯏꯗꯤ ꯐꯖꯅ ꯂꯣꯛꯁꯨ ꯂꯣꯛꯇ꯭ꯔꯦ ꯑꯗꯨꯒ ꯈꯣꯏ ꯆꯥꯅꯕꯅꯦꯅ ꯈꯜꯂꯒ ꯌꯣꯟꯁꯨ ꯗꯨꯝ ꯌꯣꯟꯗ꯭ꯔꯦ
ꯍꯣꯏꯅꯦ ꯌꯣꯟꯕ ꯍꯥꯏꯖꯤꯁꯨ ꯐꯖꯕ ꯅꯠꯇ꯭ꯔꯗꯤ ꯃꯤꯅꯗꯤ ꯄꯩꯁꯥ ꯄꯤꯔ ꯂꯩꯅꯤꯡꯕꯅꯤꯅ ꯂꯩꯕꯅꯤꯅ ꯍꯣꯡꯒꯦꯔꯥ ꯇꯥꯡꯒꯦꯔꯥ ꯂꯩꯅꯤꯡꯗꯦꯅꯦ ꯀꯅꯥꯁꯨ
ꯃꯥꯅꯤ ꯃꯥꯅꯤ ꯅꯣꯏꯒꯤꯗꯤ ꯀꯃꯥꯏꯅ ꯇꯧꯔꯒꯦ
ꯑꯁ ꯍꯤꯡꯒꯣꯟ ꯅꯨꯡꯒꯣꯟꯒ ꯀꯣꯏꯗ꯭ꯔꯦꯀꯣ ꯍꯣꯏꯅꯦ ꯍꯧꯖꯤꯛꯀꯥꯟꯁꯤꯅꯅꯦ ꯑꯃ ꯏꯁꯤꯡ ꯑꯃꯨꯛ ꯆꯥꯎꯅꯤ ꯏꯁꯤꯡ ꯑꯃꯨꯛ ꯅꯣꯡ ꯑꯃꯨꯛ ꯂꯩ ꯇꯥ ꯇꯧꯋꯦ ꯑꯩꯈꯣꯏ ꯁꯋ꯭ꯥꯏꯗꯤ ꯏꯁꯤꯡꯁꯨ ꯀꯌꯥ ꯅꯨꯡꯉꯥꯏꯇꯦ ꯍꯧꯖꯤꯛꯀꯥꯟꯁꯦ ꯇꯣꯇꯤ ꯅꯨꯡꯇꯤꯁꯨ ꯐꯖꯅ ꯂꯥꯛꯇ꯭ꯔꯦꯕ
ꯎꯝ
ꯗꯨꯗꯨꯅꯅꯦ ꯇꯣꯇꯤ ꯂꯥꯛꯇ꯭ꯔꯦ ꯁꯤꯖꯤꯟꯅꯅꯤꯡꯉꯥꯏꯖꯨ ꯑꯗꯒꯤ ꯅꯣꯡꯆꯤꯡ ꯐꯖꯅ ꯆꯨꯗꯅ ꯄꯨꯈ꯭ꯔꯤ ꯅꯨꯡꯒꯤꯒꯤ ꯀꯩꯒꯤ ꯂꯀꯥꯏꯒꯤꯗꯒꯤ ꯏꯁꯤꯡ ꯈꯔ ꯂꯩꯅꯤꯁꯨ ꯅꯠꯇ꯭ꯔꯦ ꯑꯗꯨꯅꯅꯦ ꯑꯩꯈꯣꯏ ꯀꯔꯤꯝꯒ ꯇꯧꯗ꯭ꯔꯦ ꯌꯨꯝꯗꯅꯦ ꯐꯤ ꯅꯨꯡ ꯈꯔ ꯁꯥꯔꯒ ꯑꯗꯨꯝ ꯄꯨꯡꯂꯩ ꯃꯔꯩꯔꯦ
ꯍꯣꯏꯅꯦ ꯐꯤꯗꯣ ꯀꯩꯀꯩ ꯐꯤꯕꯨ ꯁꯥꯔꯤꯒꯦ
ꯑꯦ ꯀꯩꯀꯩ ꯐꯤ ꯍꯥꯏꯖꯦ ꯑꯩꯈꯣꯏꯗꯤꯅꯦ ꯂꯂꯣꯟꯕꯤꯅ ꯁꯥꯎ ꯁꯥꯎ ꯍꯥꯏꯕꯗꯨꯅꯤꯗꯣ ꯍꯥꯏꯗꯤ ꯃꯇꯝ ꯃꯇꯝꯒꯤ ꯗꯤꯃꯥꯟ ꯗꯣ ꯃꯣꯏꯅꯅꯦ ꯀꯩꯊꯦꯟ ꯀꯥꯕ ꯍꯥꯏꯗꯣ ꯑꯣꯏꯔꯝꯅꯤꯅꯅꯦ ꯑꯗꯨꯝ ꯁꯤꯟꯁꯤꯟꯗꯅ ꯁꯥꯏ ꯃꯨꯀꯥ ꯑꯃꯨꯛ ꯁꯥꯏ ꯗꯒꯤ ꯑꯥ ꯎꯝ ꯐꯤ ꯋꯥꯟ ꯄ꯭ꯂꯥꯏꯒꯨꯝꯕ ꯍꯦꯛ ꯁꯥꯏ ꯀꯥꯂꯦꯟ ꯌꯧꯔꯛꯑꯗꯤ ꯑꯗꯨꯝ ꯑꯁꯨꯡꯕ ꯗꯕꯜ ꯗꯥꯏꯡꯀꯁꯨ ꯑꯗꯨꯝ ꯁꯥꯕꯁꯨ ꯍꯦꯛ ꯌꯥꯎꯏꯤ ꯒ꯭ꯌꯥꯟ ꯃꯦꯟ ꯇꯥꯄꯣꯇꯦ ꯑꯗꯨꯝ ꯄꯪꯇꯧ ꯇꯧꯔꯤꯕ ꯍꯥꯏꯗꯨꯅꯤ ꯁꯤꯅ ꯈꯔ ꯐꯔꯦꯅ ꯍꯤꯡꯒꯣꯜ ꯅꯨꯡꯒꯣꯜꯗꯣ ꯆꯥꯟꯅꯗ꯭ꯔꯦꯕ ꯑꯩꯈꯣꯏ ꯁ꯭ꯋꯥꯏꯒꯤꯅꯦ ꯏꯁꯤꯡ ꯃꯥꯏꯁꯤꯡ ꯅꯨꯡꯉꯥꯏꯇꯕꯁꯤꯗꯅꯦ
ꯎꯝ ꯑꯁ ꯑꯩꯗꯤ ꯐꯤ ꯑꯩꯗꯤ ꯐꯤꯒ ꯁꯥꯕ ꯉꯝꯗ꯭ꯔꯦ ꯁꯤꯗꯒꯤ ꯑꯃꯨꯛ ꯁꯥꯕ ꯍꯧꯔꯛꯑꯗ꯭ꯔꯥ ꯈꯪꯗꯦ
ꯅꯣꯏꯅ ꯑꯃꯨꯛ ꯍꯤꯡꯒꯣꯜꯒꯨꯝꯕ ꯀꯩꯒꯨꯝꯕꯗꯨꯗꯁꯨ ꯑꯣꯟꯁꯤꯜꯂꯦ ꯑꯗꯨꯅꯁꯨ ꯉꯝꯗ꯭ꯔꯤꯅꯤꯗꯥ
ꯃꯥꯅꯦ ꯃꯥꯅꯦ ꯑꯗꯨꯕꯨꯗꯤ ꯀꯌꯥꯃꯦꯟ ꯇꯥꯗꯦ
ꯅꯣꯏ ꯆꯥꯅꯅꯕ ꯂꯩꯗ꯭ꯔꯤꯗꯨꯁꯨ ꯐꯔꯕꯅꯤ ꯍꯟꯖꯥꯡꯇ ꯂꯩꯕꯗꯅꯦ ꯅꯨꯃꯤꯠ ꯇꯥꯔꯛꯄꯒꯅꯦ ꯂꯨꯄꯥ ꯆꯥꯝꯃ ꯆꯅꯤ ꯆꯍꯨꯝꯁꯦ ꯀꯩꯁꯨꯝ ꯅꯠꯇꯦꯀꯣ ꯉꯥ ꯉꯥ ꯆꯥꯛ ꯌꯦꯟ ꯌꯥꯎꯕ ꯅꯠꯇꯕꯤꯗꯁꯨ ꯃꯅꯥ ꯃꯁꯤꯡꯗꯪ ꯂꯩꯕꯗ
ꯍꯣꯏ ꯑꯗꯨꯁꯨ ꯆꯨꯝꯃꯤꯅꯤ
ꯑꯗꯨꯅꯦ ꯅꯣꯏ ꯂꯩꯗ꯭ꯔꯤꯗꯣ ꯍꯥꯔ ꯅꯨꯡꯁꯨ ꯍꯥꯞꯇ꯭ꯔꯦ ꯏꯁꯥꯅ ꯊꯥꯔꯒ ꯆꯥꯖꯔꯝꯃꯤꯅ ꯑꯐꯕ ꯀꯩꯅꯣ ꯉꯥꯛꯇ ꯆꯥꯔꯦ ꯑꯗꯨꯃꯨꯛ ꯐ ꯂꯩꯇ꯭ꯔꯕꯅꯤ ꯍꯧꯖꯤꯛ ꯑꯩꯈꯣꯏꯗꯤ ꯎꯄꯥꯏ ꯂꯩꯇꯕꯅꯤ ꯂꯩ ꯂꯩꯗꯅꯅꯤ ꯄꯩꯁꯥ ꯄꯥꯏꯕꯤ ꯁꯥꯔꯒꯅꯤ ꯍꯧꯖꯤꯛ ꯆꯥꯔꯤꯁꯦ
ꯑꯣ ꯅꯣꯡꯃ ꯃꯔꯛ ꯃꯔꯛꯇꯁꯨ ꯀꯣꯏꯊꯣꯔꯛꯑꯣ ꯏꯟꯖꯥꯡ ꯆꯥꯔꯥ ꯑꯝꯇ ꯑꯣꯏꯁꯨ ꯄꯤꯗꯤꯗꯅ ꯑꯩꯁꯦ ꯂꯥꯛꯄ ꯀꯥꯟꯗ ꯄꯨꯔꯛꯀꯦ
ꯀꯣꯏꯔꯛꯀꯦ ꯀꯣꯏꯔꯛꯀꯦ ꯑꯗꯣ ꯅꯪꯅꯦ ꯀꯩꯅꯣꯗꯣ ꯈꯨꯂꯪꯒꯤꯗꯣ ꯍꯪꯅꯔꯣ ꯑꯗꯨꯒꯅꯦ ꯑꯩꯉꯣꯟꯗ ꯑꯃꯨꯛ ꯍꯌꯦꯡ ꯂꯥꯡꯁꯤ ꯁꯤꯜꯂ ꯅꯪ ꯍꯦꯛ ꯇꯥꯏꯃꯤꯡꯗꯣ ꯌꯦꯡꯉꯒ ꯄꯥꯎꯗꯣ ꯍꯣꯠꯇꯣꯔꯛꯑꯣ
ꯍꯣ ꯍꯣꯏ ꯍꯥꯏꯔꯒꯦ ꯍꯥꯏꯔꯒꯦ ꯑꯩ ꯍꯪꯕꯤꯒꯦ
ꯑꯥ ꯑꯥ ꯊꯝꯃ ꯊꯝꯃ
ꯍꯣ ꯍꯣꯏ ꯊꯝ